ꯇꯥꯏꯌꯦ ꯍꯣꯏ ꯁꯣꯗꯗ ꯆꯥꯛ ꯆꯥꯔꯕꯣ ꯆꯥꯈ꯭ꯔꯦ ꯍꯣꯏ
ꯆꯥꯔꯦ ꯆꯥꯔꯦ ꯆꯥꯔꯦ ꯑꯩꯁꯨ
ꯎꯝ
ꯎꯝ ꯑꯩ ꯕꯦꯛꯒ꯭ꯔꯥꯎꯟ ꯎ ꯂꯥꯡꯕ ꯃꯈꯣꯟ ꯇꯥꯕ꯭ꯔꯥ ꯑꯩꯒꯤ
ꯇꯥꯗꯦ ꯑꯩꯈꯣꯏꯒꯤꯁꯨ ꯇꯥꯗꯤ ꯇꯥꯒꯅꯤꯗ ꯃꯤ ꯑꯅꯤ ꯌꯥꯎ ꯍꯨꯝꯒꯨꯝꯃ ꯂꯩꯔꯒ ꯀꯣꯜ ꯇꯧꯕꯅꯦ ꯀꯣ ꯇꯥ ꯑꯣꯟꯈ꯭ꯔꯝꯅꯦ ꯑꯈꯣꯏ ꯔꯨꯝꯁꯦ
ꯎ
ꯌꯥꯝ ꯌꯥꯎꯔꯒ ꯑꯗꯨ ꯃ ꯀꯣ ꯇꯧꯔ ꯂꯩꯕꯅꯦ
ꯀꯔꯤ ꯍꯤꯟꯖꯥꯡ ꯆꯥꯔꯒꯦ
ꯑ ꯑꯩꯈꯣꯏꯗꯣ ꯉꯔꯥꯡꯒꯤ ꯆꯥꯛ ꯌꯦꯟꯁꯥꯡ ꯆꯥꯒꯦꯅ ꯇꯧꯕꯑꯅꯦꯕ ꯑꯗꯣ ꯆꯥꯒꯦꯅ ꯐꯝꯕ ꯀꯥꯟꯗ ꯄꯨꯝꯈ꯭ꯔꯕ ꯑꯗꯨꯒꯤ ꯑꯅꯥꯕ ꯊꯨꯅ ꯊꯣꯡꯔꯒ ꯆꯥꯝꯅꯦ ꯇꯤꯟ ꯐꯤꯁꯇꯣ ꯇꯥꯒꯦꯅ ꯐꯝꯅ ꯇꯣꯡꯒ꯭ꯔꯕ
ꯑꯣ ꯍꯧꯖꯤꯛ ꯍꯧꯖꯤꯛꯇꯤ ꯑꯗꯨꯝ ꯃꯅꯤꯄꯨꯔꯗ ꯂꯩꯅꯀꯣ ꯑꯣ
ꯅꯣꯏ ꯅꯣꯏꯁꯨꯨꯂꯥꯏꯕ꯭ꯔꯣ ꯁꯤꯗ
ꯂꯩꯌꯦꯦ ꯂꯩꯌꯦ ꯃꯅꯤꯄꯨꯔ
ꯀꯣꯂꯦꯖ ꯇꯥꯕ꯭ꯔꯥ ꯀꯔꯤ ꯇꯥꯕ꯭ꯔꯥ ꯅꯣꯏꯗꯤ
ꯑꯩ ꯀꯣꯂꯦꯖ ꯀꯥꯗ꯭ꯔꯦ ꯂꯣꯏꯈ꯭ꯔꯦꯕꯀꯣ ꯀꯥꯗ꯭ꯔꯦ ꯍꯥꯏꯕꯗꯤ ꯂꯦ
ꯑ ꯀꯤꯔꯣ ꯅꯪꯅ ꯇꯤꯟꯊꯤꯕ ꯋꯥꯈ꯭ꯔꯦ ꯋꯥꯔꯤ ꯂꯤꯅꯤꯕ꯭ꯔꯣ ꯃꯤꯕꯨꯣ
ꯍꯥꯥ
ꯏꯕꯥꯅꯕꯤ ꯋꯥꯍ ꯃꯅꯦꯗꯥ
ꯑꯣ
ꯑꯣ
ꯅꯪꯗꯤ ꯍꯧꯖꯤꯛ ꯍꯧꯖꯤꯛ ꯍꯧꯖꯤꯛ ꯅꯪꯗꯤ ꯑꯗꯨꯝ ꯀꯣꯂꯦꯖ ꯀꯔꯤꯀꯣ
ꯑꯩꯈꯣꯏꯁꯨ ꯂꯣꯏꯔꯦꯗ ꯂꯥꯁ ꯌꯌꯥꯔꯅ ꯀꯥꯗ꯭ꯔꯦ ꯑꯗꯨꯝ ꯐ꯭ꯔꯤꯗ ꯂꯥꯛꯑꯦꯗ ꯍꯟꯗꯛꯇꯤ
ꯎꯝ ꯂꯁ
ꯍꯣꯏ ꯑꯩꯈꯣꯏꯅ ꯁꯚꯦꯟ ꯑꯩꯠ ꯇꯝꯅꯕ ꯑꯗꯨꯏꯒꯤ ꯁꯤꯛꯁ ꯐꯥꯎꯕꯀ ꯇꯥꯝꯅꯍꯜꯂꯣꯏꯕ
ꯑꯣ ꯅꯣꯏ ꯍꯧꯖꯤꯛ ꯑꯅꯧꯕꯗꯤ ꯁꯚꯦꯟ ꯁꯦꯃꯤꯁꯇꯔ ꯑꯩꯠ ꯁꯦꯃꯤꯁꯇꯔ ꯊꯣꯛꯄ ꯃꯥꯜꯂꯦꯀꯣ
ꯍꯣꯏ ꯑꯩꯈꯣꯏꯒꯤ ꯑꯍ ꯑꯩꯈꯣꯏꯒꯤ ꯕꯦꯁꯅꯦꯕ ꯑꯍꯥꯟꯕꯗꯣꯁꯨ ꯑꯗꯣ ꯐꯣꯔꯇꯤꯔ ꯄꯤꯕꯗꯣ
ꯎꯝ ꯎꯝ ꯎꯝ
ꯃꯤ ꯈꯔꯗꯤ ꯇꯥꯎꯕꯅꯦ ꯑꯩꯈꯣꯏꯅ ꯇꯥꯎꯗꯅ ꯑꯗꯨꯒꯤꯅꯦ
ꯑꯣ ꯑꯗꯨ ꯀꯔꯤꯁꯨ ꯇꯧꯔꯣꯏꯗ꯭ꯔꯣ
ꯀꯤꯕ ꯇꯗꯦ
ꯀꯔꯤꯁꯨ ꯇꯧꯔꯣꯏꯗ꯭ꯔꯣ ꯍꯥꯏꯕ
ꯈꯪꯕꯦꯗꯥ ꯀꯔꯤ ꯇꯧꯁꯤꯦꯔꯥ ꯈꯪꯗꯦ ꯂꯥꯏꯔꯤꯛꯁꯨ ꯄꯥꯅꯤꯡꯗꯦ ꯑꯗꯨꯒꯤ ꯑꯦꯛꯖꯥꯝ ꯊꯥꯅꯤꯡꯉꯥꯏꯁꯨ ꯇꯜꯂꯦ ꯑꯩꯈꯣꯏꯗꯤ ꯂꯥꯏꯔꯤꯛ ꯄꯥꯅꯤꯡꯗꯕꯅꯤꯅ
ꯇꯔꯤ ꯀꯁ ꯀꯥꯕ
ꯗꯤꯑꯦꯝꯦ
ꯑꯥ
ꯌꯦ ꯃ ꯀꯥꯞ ꯂ ꯅꯣꯏꯣꯏꯗꯤ ꯀꯔꯤ ꯕꯦꯆ꯭ꯔꯥ
ꯑꯩꯈꯣꯏꯗꯤ ꯈꯔ ꯁꯤꯅꯤꯌꯔ ꯑꯣꯏꯒꯦꯔꯥ ꯈꯪꯗꯦ ꯇꯨ ꯊꯥꯎꯖꯟ ꯁꯚꯦꯟꯇ ꯇꯤꯟ ꯂꯔ ꯍꯣꯏꯗꯦ ꯀꯣꯂꯦꯖ
ꯇꯨ ꯊꯥꯎꯖꯟ ꯅꯥꯏꯇꯤꯟ ꯀ꯭ꯂ ꯀ꯭ꯂꯥꯁ ꯇ ꯊ
ꯑꯣ ꯑꯣ
ꯈꯣꯏꯗꯒꯤ ꯁꯤꯅ꯭ꯌꯔꯅꯦ ꯅꯣꯏꯁꯦ ꯁꯥꯚꯦꯟꯇꯤꯟ ꯑꯩꯇꯤꯟ ꯅꯥꯏꯟꯇꯤꯅ ꯇ꯭ꯋꯦꯟꯇꯤ ꯇ꯭ꯋꯦꯟꯇꯤ ꯋꯥꯟ ꯇ꯭ꯋꯦꯟꯇꯤ ꯇꯨ
ꯎꯝ ꯈꯔ ꯁꯤꯅ꯭ꯌꯔ ꯑꯣꯏꯔꯦ
ꯎꯝ ꯊꯕꯥꯛ ꯇꯧꯔꯒ ꯂꯩꯕ꯭ꯔꯣ ꯅꯣꯏꯗꯤ ꯁꯤꯗ ꯇꯧꯔꯝꯅꯤꯗ ꯍꯣꯏ ꯅꯣꯏꯗꯤ
ꯍꯣꯏ ꯇꯧꯋꯦ ꯍꯣꯏ
ꯎꯝ ꯃꯉ ꯑꯩꯀ
ꯀꯔꯤ ꯍꯥꯏꯁꯤꯔꯥ ꯅꯨꯡꯉꯥꯏ ꯍꯥꯏꯁꯤꯔꯥ ꯅꯨꯡꯉꯥꯏꯇꯦ ꯍꯥꯏꯁꯤꯔꯥ ꯈꯪꯗꯦ ꯊꯕꯛ ꯇꯧꯕꯕꯨ ꯋꯥꯕꯅꯤꯅ ꯅꯨꯡꯉꯥꯏꯕꯕꯨꯗꯤ ꯅꯨꯡꯉꯥꯏꯑꯦ ꯑꯃꯔꯣꯝꯗꯗꯤ
ꯄꯩꯁꯥ ꯂꯩꯥꯗ꯭ꯔꯗꯤ ꯍꯤꯡꯕ ꯌꯥꯗꯕꯅꯤꯅ ꯎꯄꯥꯏ ꯂꯩꯕꯅꯤꯅ ꯊꯕꯥꯛ ꯇꯧꯗ꯭ꯔꯗꯤ
ꯃꯥꯟꯅꯦ ꯃꯥꯟꯅꯦ ꯑꯈꯣꯏ ꯇ꯭ꯔꯥꯏꯕꯦꯜꯁꯤꯡꯅ ꯑꯗꯨꯝ ꯃꯩꯇꯩꯂꯣꯟ ꯉꯥꯡꯕꯁꯦ ꯑꯗꯨꯝ
ꯑꯁ ꯂꯝꯀꯣꯏꯕꯅꯦ ꯑꯩꯒꯤꯗꯤ ꯃꯤ ꯂꯣꯏ ꯅ ꯃꯀꯥꯏ ꯂ ꯉꯔꯤ ꯍꯣꯏ ꯏꯃ ꯍꯒꯦ
ꯑꯣ
ꯍꯥꯏꯕꯅꯦ ꯍꯟꯗꯛ ꯑꯁꯤ ꯉꯥꯏꯔꯒ ꯈꯔ ꯈꯔ ꯀꯣꯜ ꯇꯧꯕꯗꯒꯤ
ꯑꯩ ꯍꯧꯖꯤꯛ ꯑꯃꯨꯛ ꯀꯩꯅꯣ ꯏꯃꯥꯔꯖꯦꯟꯁꯤ ꯂꯩꯔꯦ ꯑꯩ ꯍꯣꯔꯦꯟ ꯑꯃꯨꯛ ꯇꯧꯔꯛꯀꯦꯀꯣ ꯎꯝ